ꯍꯜꯂꯣ ꯍꯜꯂꯣ ꯍꯜꯂꯣ ꯍꯜꯂꯣ ꯍꯜꯂꯣ
ꯇꯥꯔꯤꯕꯣ
ꯎꯝ ꯇꯥꯏ ꯑꯩꯈꯣꯏ ꯑꯁꯤꯒꯤ ꯇꯥꯛꯁꯤꯅ ꯂꯣꯏꯈ꯭ꯔꯕꯣ ꯅꯪ
ꯍꯥꯥ
ꯑꯁꯤꯒꯤ ꯑꯁꯤꯒꯤ ꯀꯣꯜꯅ ꯂꯣꯏꯈ꯭ꯔꯕ꯭ꯔꯕ
ꯉꯥꯏꯌꯣ ꯉꯥꯏꯌꯣ ꯉꯥꯏꯌꯣ ꯉꯥꯏꯉꯣ ꯑꯩ ꯀꯩꯅꯣ ꯇꯧꯔꯤ
ꯀꯔꯤ
ꯀꯔꯤ ꯍꯥꯏꯕ꯭ꯔꯣ ꯑꯁꯤꯒꯤ ꯊꯕꯛ ꯀꯔꯤ ꯍꯥꯏꯕ꯭ꯔꯣ
ꯑꯁꯤꯒꯤ ꯀꯣꯜꯅ ꯂꯣꯏꯈ꯭ꯔꯕ꯭ꯔꯥꯕ ꯅꯪꯒꯤꯗꯣ
ꯎꯨꯝ ꯑꯃꯒ ꯋꯥꯠꯂꯤꯌꯦ
ꯑꯣ
ꯀꯩꯇꯧꯕ꯭ꯔꯣ
ꯅꯠꯇꯦꯗ ꯂꯣꯏꯈ꯭ꯔꯕ꯭ꯔꯥ ꯍꯪꯕꯅꯦ ꯅꯪ ꯉꯔꯥꯡ ꯑꯅꯤꯔꯛ ꯑꯍꯨꯝꯔꯛ ꯈꯛ ꯇ ꯂꯩꯌꯦ ꯍꯥꯏꯕꯗꯨꯗ
ꯑꯣ ꯑꯅꯤꯔꯛ ꯑꯍꯨꯝ ꯍꯥꯏꯔꯗꯤ ꯀꯩꯅꯣꯒꯤꯗꯣ ꯃꯉꯥ ꯃꯉꯥ ꯄꯤꯕꯗꯣ
ꯑꯦ ꯑꯦ ꯑꯦ
ꯒ꯭ꯌꯥꯟ ꯇꯥꯔꯕꯣ
ꯇꯥꯔꯦ ꯇꯥꯔꯦ
ꯔꯤꯃꯦꯝꯕꯔ ꯑꯣꯏꯕ ꯅꯍꯥꯟꯒꯤ
ꯑꯥ
ꯍꯥꯟꯅ ꯅꯪꯅ ꯂꯩꯕ ꯀꯥꯟꯗꯒꯤ ꯅꯤꯡꯁꯤꯡꯉꯤꯕ ꯅꯠꯇ꯭ꯔꯥ
ꯎꯝ ꯑꯗꯨ ꯇꯥꯅꯤꯡꯉꯦꯕꯀꯣ
ꯇꯧꯔꯛꯇꯦ ꯃꯥꯒꯤ ꯎꯝ ꯀꯩꯅꯣꯗꯨꯝ ꯉꯥꯏꯈꯣꯅꯦ ꯃꯥꯒꯤ ꯎꯝ ꯉꯔꯥꯡꯗ ꯀꯔꯤ ꯑꯩ ꯑꯩ ꯑꯩ ꯗꯤꯂꯤꯠ ꯇꯧꯊꯣꯛꯈ꯭ꯔꯦ ꯎꯝ ꯇꯧꯈ꯭ꯔꯦ ꯗꯤꯂꯦ ꯇꯧꯗ꯭ꯔꯗꯤ ꯄꯥꯕꯤꯒꯦ ꯍꯥꯏꯔꯒ ꯗꯤꯂꯦ ꯇꯧꯈ꯭ꯔꯦ
ꯌꯥꯕꯤꯈ꯭ꯔꯣꯅꯦ ꯀꯔꯤꯒꯤꯔꯣꯅꯦ ꯑꯁ ꯃꯤꯅ ꯄꯥꯝꯈ꯭ꯔꯗꯨꯕꯨ
ꯏꯁ ꯌꯥꯝ ꯇꯨꯀꯆꯩꯍꯦ
ꯀꯔꯤꯒꯤ ꯇꯨꯀꯠꯆꯕ ꯃꯤꯕꯨ ꯄꯪꯇꯨ ꯇꯨꯀꯠꯆꯕ ꯌꯥꯕ꯭ꯔꯣ
ꯅꯠꯇꯦ ꯇꯨꯀꯠꯆꯩ ꯍꯥꯏꯗꯤ ꯃꯥꯉꯣꯟꯗ ꯇꯨꯀꯠꯆꯩ ꯍꯥꯏꯕ ꯅꯠꯇꯦ ꯇꯜꯂꯦꯕ
ꯑꯩꯕꯨꯔꯣ ꯑꯁ ꯅꯨꯡꯉꯥꯏꯇꯦꯍꯦ
ꯌꯥꯝ ꯇꯜꯂꯤꯅ ꯅꯪꯗꯤ ꯋꯥꯈꯜ ꯖꯥꯠ ꯖꯥꯠ ꯁꯥꯒꯠꯂꯤꯅ ꯅꯠꯇꯦ ꯑꯩ ꯃꯉꯣꯟꯗ ꯍꯪꯒꯣꯏꯕ ꯇꯨꯈꯠꯆꯩꯗꯤ ꯑꯗꯨꯒꯨꯝꯕ ꯅꯠꯇꯦ ꯇꯜꯂꯦ ꯍꯥꯏꯕ ꯑꯗꯨꯝ ꯐ꯭ꯔꯤ ꯂꯥꯏꯐ ꯏꯁꯇꯥꯏꯜ ꯑꯃꯗ ꯂꯩꯕ ꯅꯨꯡꯉꯥꯏ ꯅꯨꯡꯁꯤꯅꯔ ꯎꯍꯨꯝ
ꯅꯨꯄꯥ ꯌꯥꯝ ꯀꯣꯏꯔꯛꯄꯒꯤꯅꯦꯗꯣ ꯍꯥꯟꯅ
ꯌꯥꯝ ꯈꯪꯉꯦꯅ ꯁꯥꯏꯀꯂꯣꯖꯤꯗꯨꯝ ꯆꯠꯄ꯭ꯔꯥ ꯈꯪꯗꯦ
ꯑꯥ
ꯅꯪꯕꯨ ꯍꯥꯏꯕ ꯈꯪꯉꯦ ꯍꯥꯏꯕ ꯌꯥꯝ ꯈꯪꯉꯦ ꯍꯥꯏꯕ ꯈꯪꯉꯦ ꯍꯥꯏꯕ ꯅꯪ
ꯍꯣꯏ ꯈꯪꯕꯅꯤ ꯑꯩꯗꯤ ꯅꯨꯄꯥ ꯌꯥꯝ ꯀꯣꯏꯔꯛꯄꯒꯤꯅꯤ ꯍꯥꯟꯅ ꯑꯗꯨꯒꯤꯅꯤ ꯍꯧꯖꯤꯛ ꯀꯣꯏꯅꯤꯡꯗ꯭ꯔꯤꯁꯦ
ꯑꯗꯨ ꯇꯟꯕ ꯅꯨꯄꯥ ꯑꯣꯏꯔꯗꯤ ꯐꯣꯟ ꯇꯧꯔꯛꯄꯗ ꯄꯥꯏꯗꯦꯒ ꯑꯥ
ꯅꯨꯄꯥ ꯔꯣꯡꯃꯩ ꯅꯨꯄꯥꯁꯤꯡꯗꯤ ꯀꯣꯏ ꯔꯣꯡꯃꯩ ꯅꯨꯄꯥꯒꯨꯝꯕ ꯀꯣꯏ ꯈ꯭ꯔꯕꯣ
ꯀꯣꯏꯗꯦ ꯔꯣꯡꯃꯩ ꯑꯣꯏꯒꯦꯔ ꯀꯔꯤ ꯑꯣꯏꯒꯦꯔ ꯂꯣꯏꯅ ꯃꯥꯟꯅꯩ ꯅꯨꯄꯥꯗꯤ ꯅꯨꯄꯥ
ꯅꯠꯇꯦ ꯍꯥꯟꯅ ꯀꯣꯏꯔꯝꯕꯔ ꯍꯥꯏꯕ꯭ꯔꯅꯤꯅꯦꯍ
ꯀꯣꯏ ꯗꯤꯌꯦꯕ
ꯑꯗꯨꯗꯤ ꯀꯥꯅꯥ ꯀꯥꯅ ꯀꯣꯏꯕ ꯃꯩꯇꯩ ꯀꯣꯏꯔꯦ
ꯃꯩꯇꯩ ꯃꯩꯇꯩꯅ ꯑꯌꯥꯝꯕꯅ ꯇꯥꯡꯈꯨꯜ ꯑꯃ ꯀꯣꯏꯌꯦ
ꯁꯕꯥꯁ
ꯇꯥꯡꯈꯨꯜ ꯑꯃꯒ ꯀꯣꯏꯅꯔꯝꯃꯦ ꯑ ꯍ
ꯌꯥꯏ ꯌꯥꯏ
ꯑꯗꯨꯒ ꯑꯩꯅ ꯀꯕꯨꯏ ꯃꯔꯣꯟ ꯈꯔ ꯈꯔ ꯈꯪꯕꯗꯨꯅ ꯀꯣ
ꯎꯝ
ꯃꯤꯛꯁꯀꯤ ꯃꯆꯥ ꯑꯣꯏꯕ ꯃꯩꯇꯩꯒ ꯔꯣꯡꯃꯩ ꯑꯦ ꯀꯕꯨꯏꯒ ꯃꯤꯛꯁ ꯑꯣꯏꯕ
ꯀꯅꯥ
ꯍꯧꯖꯤꯛ ꯑꯩꯒ ꯍꯥꯟꯅ ꯅꯨꯡꯁꯤꯅꯔꯕꯗ ꯑꯩꯒꯤ ꯐꯥꯔꯁ ꯂꯚꯅꯤ
ꯁꯕꯥꯁ ꯅꯨꯡꯁꯤꯕ ꯋꯥꯔꯤꯅꯤ ꯑꯣꯐꯥꯔꯁ ꯂꯥꯞꯐ ꯌꯥꯏꯍꯦ ꯐꯥꯏꯚ ꯌꯔꯁ ꯑꯣꯏꯔꯒ ꯀꯃꯥꯏꯅ ꯑꯃꯨꯛꯀ
ꯀ꯭ꯂꯥꯁ ꯑꯦꯠ ꯐꯥꯎꯕ ꯇꯝꯕ ꯇꯝꯅꯤꯡꯉꯥꯏꯗꯒꯤ ꯈꯪꯅꯕ
ꯁꯕꯥꯁ ꯑꯗꯨꯒ ꯀꯩꯅꯣꯗ ꯂꯣꯏꯈꯤꯕ ꯒ꯭ꯔꯦꯖꯨꯌꯦꯁꯟ ꯍꯦꯛ ꯀꯥꯕ ꯍꯧꯕꯗ
ꯎꯝ
ꯑꯁ ꯅꯨꯡꯉꯥꯏꯇꯦꯍꯦ
ꯑꯗꯨ ꯑꯩꯅ ꯇꯟꯈ꯭ꯔꯕ ꯃꯉꯣꯟꯗ
ꯑꯣ ꯀꯔꯤꯒꯤ ꯇꯟꯕ ꯄꯪꯇꯥꯟ ꯇꯟꯕꯅ ꯌꯕ꯭ꯔꯣ ꯃꯤꯕꯨ
ꯇꯟꯕ ꯍꯥꯏꯗꯤ ꯂꯩꯗꯅ ꯃꯥ ꯕꯦꯡꯒꯂꯣꯔ ꯆꯪꯈ꯭ꯔꯦ ꯑꯗꯨꯗꯨꯀꯥꯟꯗ ꯕꯦꯡꯒ꯭ꯂꯣꯔ ꯆꯪꯕꯒꯤꯗꯤ ꯑꯩꯁꯨ ꯐꯣꯟ ꯄꯥꯏꯗ꯭ꯔꯦ ꯑꯗꯣ ꯃꯥꯅ ꯑꯃꯨꯛꯃꯨꯛ ꯇꯧꯔꯦ ꯏꯃꯥꯟꯅꯕꯤ ꯈꯣꯏꯗ ꯇꯧꯔꯛꯄ ꯀꯥꯟꯗ ꯎꯝ ꯀꯩꯅꯣ ꯇꯧꯕ ꯉꯥꯏꯔꯝꯃꯨꯀꯣ ꯍꯥꯏꯌꯦ ꯑꯩꯅ ꯅꯪ ꯉꯥꯏꯅꯤꯡꯉꯥꯏꯒꯤ ꯋꯥꯏ ꯍꯥꯏꯕ
ꯎꯝ ꯑꯗꯨꯗꯤ ꯅꯪꯅꯅꯤꯅꯦ ꯑꯗꯨꯗꯤ ꯅꯤꯄꯥꯅ ꯅꯠꯇꯦꯅꯦ
ꯃꯤ ꯑꯗꯨꯒꯅꯦ ꯑꯩ ꯌꯥꯝ ꯅꯨꯡꯁꯤꯕ ꯑꯃ ꯂꯩꯌꯦ ꯑꯗꯨ ꯅꯨꯄꯥꯗꯤ ꯅꯤꯁꯥ ꯌꯥꯝ ꯆꯥꯕꯀꯣ ꯇꯟꯕꯒꯤ ꯇꯣꯛꯈ꯭ꯔꯕ ꯑꯩ ꯑꯩꯈꯣꯏꯅꯤ ꯇꯣꯛꯅꯕ ꯀꯥꯟꯗꯀꯣ ꯃꯥꯗ ꯏꯁꯩ ꯁꯛꯑꯦ ꯌꯨꯇ꯭ꯌꯨꯕꯇꯒ ꯊꯥꯒꯠꯂꯦꯕꯀꯣ ꯏꯁꯩ ꯑꯃ ꯁꯛꯂꯒ ꯑꯦ ꯑꯗꯨꯗꯣ ꯑꯩꯉꯣꯟꯗ ꯊꯥꯔꯛꯑꯦꯕ ꯑꯩꯅ ꯅꯣꯛꯄꯗ
ꯑꯁ ꯀꯞꯄꯒꯤ ꯁꯔꯨꯛ ꯅꯣꯛꯄꯅꯦꯕ ꯂꯣꯏꯔꯦ ꯅꯨꯄꯤ ꯅꯣꯏ ꯊꯃꯣꯏꯁꯤꯗꯤ ꯑꯥꯏ
ꯑꯦ ꯅꯣꯛꯅꯤꯡ ꯅꯣꯛꯅꯤꯡꯗ꯭ꯔꯗꯤꯌꯦ ꯅꯨꯡꯁꯤꯅꯕ ꯀꯥꯏꯅꯔꯒ ꯏꯁꯩꯒ ꯁꯛꯂꯒ ꯊꯥꯔꯛꯄꯗꯣ ꯌꯥꯝ ꯅꯣꯛꯅꯤꯡꯕ
ꯑꯦ ꯕꯦꯔꯥꯅꯤ ꯈꯪꯗ꯭ꯔꯦꯍꯦ ꯃꯇꯥꯃꯅꯤ ꯅꯪꯁꯦ
ꯅꯠꯇꯦ ꯑꯦ ꯅꯨꯡꯁꯤꯅꯕ ꯈꯨꯗꯤꯡꯒꯤ ꯂꯣꯏꯅ ꯊꯨꯡꯅꯧ ꯍꯥꯏꯔꯗꯤ ꯏꯁ ꯑꯗꯨꯗꯤ ꯑꯩ ꯅꯨꯄꯥ ꯇꯔꯥ ꯅꯨꯡꯁꯤꯅꯔꯁꯨ ꯇꯔꯥ ꯂꯣꯏ ꯊꯨꯡꯅꯔꯅꯤꯅꯦ ꯑꯗꯨꯒ ꯑꯩ ꯅꯨꯄꯥ ꯀꯥꯏꯅꯔꯦꯅ ꯑꯗꯨꯝ ꯃꯪꯂꯒ ꯀꯞꯂꯒ ꯂꯩꯒꯔꯣ
ꯆꯦꯛꯁꯤꯜꯂꯣꯍꯦ
ꯀꯔꯤꯒꯤ ꯌꯥꯝ ꯁꯦꯔꯤꯁ ꯇ ꯅꯨꯡꯁꯤꯅꯔꯣꯏꯗꯕꯅꯤ
ꯎꯝ ꯎꯝ ꯎꯝ
ꯁꯦꯔꯦꯁꯇ ꯅꯨꯡꯁꯤꯅꯕꯁꯦ ꯀꯥꯏꯅꯕ ꯀꯥꯟꯗ ꯃꯤ ꯑꯁꯤꯕ ꯌꯥꯎꯕꯅꯦꯕ
ꯎꯪ ꯪꯒꯤ ꯅꯨꯄꯥ ꯌꯥꯝ ꯅꯨꯡꯁꯤꯅꯔꯛꯏꯅ ꯑꯗꯨꯒꯤ
ꯅꯨꯡꯁꯤꯟꯅꯔꯛꯑꯦ ꯍꯥꯏꯔꯁꯨ ꯎꯝ ꯈꯪꯗꯦ
ꯎꯝ
ꯇꯨꯝ ꯋꯥꯈꯜ ꯌꯥꯝ ꯃꯨꯟꯅ ꯈꯜꯂꯒ ꯀꯩꯅꯣ ꯇꯧꯕꯗꯤ ꯇꯧꯗꯦ ꯑꯃꯨꯔꯛꯇꯤꯅꯦ ꯑꯃꯨꯔꯛꯇꯤꯀꯣ ꯑꯩꯗꯣ ꯀꯩꯅꯣ ꯇꯧꯋꯦ ꯑꯥ ꯑꯈꯣꯏꯒꯤ ꯇꯣꯏꯂꯦꯠ ꯁꯦꯡꯅꯕꯗꯣ ꯀꯔꯤ ꯍꯥꯏ
ꯀꯔꯤ
ꯇꯣꯏꯂꯦꯠ ꯁꯦꯡꯅꯕꯅ
ꯇꯣꯏꯂꯦꯠ ꯁꯦꯡꯕ
ꯇꯣꯏꯂꯦꯠ ꯁꯦꯡꯅꯕꯗꯣ
ꯀꯔꯤꯅꯣ ꯍꯥꯔꯄꯤꯛꯔꯕ
ꯑꯗꯨ ꯊꯛꯈ꯭ꯔꯕꯅꯤ ꯑꯩ
ꯅꯪꯔꯣ ꯐꯖꯩꯌꯦ ꯑꯁ ꯇꯜꯂꯦꯍꯦ
ꯌꯥꯝ ꯅꯣꯛꯅꯤꯡꯉꯦ ꯁꯤꯜ ꯁꯤꯜꯂꯦ
ꯑꯠꯇꯦ ꯑꯠꯇꯦ ꯑꯁ
ꯌꯥꯝ ꯁꯤꯟꯕꯅꯦ ꯈꯪꯕ꯭ꯔꯥ ꯁꯤꯜꯂꯤ ꯈꯪꯉꯕꯥ ꯍꯥꯎ ꯑꯗꯨꯝ ꯍꯥꯎꯋꯦ
ꯑꯁ ꯖꯥꯖꯥꯠ ꯃꯤ ꯊꯦꯡꯅꯩꯍꯦ ꯍꯟꯗꯛꯁꯦ ꯍꯥꯄꯤꯞꯀ ꯊꯛꯄ ꯃꯤ ꯌꯥꯎꯔꯦ ꯑꯁ
ꯑꯃꯔꯛ ꯐꯥꯔꯁ ꯇꯥꯏꯝꯗ ꯑꯗꯨ ꯊꯛꯄꯅꯦ
ꯑꯁ ꯁꯤꯔꯒꯦ ꯍꯥꯏꯅꯗꯤ ꯊꯛꯄꯅꯦꯕ
ꯎ ꯎꯝ ꯑꯗꯣ ꯁꯤꯕ ꯉꯝꯗꯕ ꯃꯇꯨꯡꯗ ꯀꯌꯥꯝ ꯅꯣꯛꯅꯤꯡꯕ꯭ꯔ
ꯍꯔꯄꯤꯛ ꯊꯛꯑꯒ ꯁꯤꯒꯦ ꯍꯥꯏꯔꯗꯤ ꯌꯥꯢ ꯌꯥꯏ ꯊꯛꯀꯦ ꯍꯥꯏꯔꯗꯤ ꯁꯖꯦꯁꯟ ꯄꯤꯕꯤꯒꯦ ꯁꯤꯅꯤꯡꯉꯗꯤ
ꯎꯝ
ꯂꯧꯒꯤ ꯍꯤꯗꯥꯛ ꯃꯆꯥꯥꯕ
ꯑꯗꯨꯕꯨ ꯍꯧꯖꯤꯛꯇꯤ ꯑꯗꯨꯒꯨꯝꯕ ꯋꯥꯈꯜ ꯈꯟꯗ꯭ꯔꯦꯗ ꯑꯩ ꯀꯩꯗꯧꯕꯩ ꯁꯤꯗꯣꯏꯅꯣꯅ ꯍꯥꯟꯅꯒꯤ ꯋꯥꯔꯤꯅꯤ ꯑꯩꯅ ꯁꯥꯔꯛꯏꯗꯣ
ꯁꯦꯁ
ꯑꯩ ꯅꯤꯡꯁꯤꯡꯗ꯭ꯔꯦ ꯄꯥꯁꯀꯤ ꯋꯥꯔꯤꯅꯤꯅ ꯑꯁ ꯑꯗꯨ ꯀꯥꯟꯗꯀꯣ ꯆꯥꯛꯁꯨ ꯆꯥꯕ ꯌꯥꯗꯦ ꯆꯤꯟꯗ ꯂꯣꯏ ꯄꯠꯈ꯭ꯔꯕꯒꯣ
ꯑꯉꯛꯄ ꯋꯥꯅꯤ
ꯑꯗꯨꯒꯤ ꯑꯈꯣꯏ ꯕꯥꯅ ꯆꯩꯕꯗꯀꯣ ꯅꯪ ꯑꯩꯗꯣ ꯑꯣꯕꯤꯈ꯭ꯔꯕ ꯃꯅꯝꯗꯤ ꯅꯝꯊꯤꯗꯦ ꯅꯝꯊꯤꯗꯦ ꯍꯥꯎꯋꯦ
ꯑꯣ ꯑꯁ ꯆꯥꯛꯒ ꯇꯣꯛꯑ ꯆꯧꯅ ꯑꯗꯨꯗꯤ
ꯁꯤꯜꯂꯒ ꯀꯣ ꯌꯥ ꯁꯤꯜꯂꯒꯅꯤ ꯌꯥꯒꯨꯝꯕ ꯀꯨꯝꯃꯦꯕꯀꯣ
ꯎꯝ
ꯌꯥꯗꯤ ꯀꯨꯝꯃꯦ
ꯆꯛ ꯆꯥꯕ ꯆꯠꯂꯅꯤꯅꯦ
ꯍꯝ
ꯆꯥꯛ ꯆꯕ ꯆꯠꯂꯅꯤꯕ
ꯀꯩꯕ
ꯎꯝ
ꯀꯔꯤ ꯍꯥꯏꯕꯅꯣ
ꯑꯁꯤ ꯂꯣꯏꯒ ꯆꯥꯛꯆꯥꯥꯕ ꯆꯠꯂꯅꯤ ꯍꯥꯏꯕꯅꯤꯗ
ꯆꯠꯂꯣ ꯀꯩꯅꯣ ꯇꯥꯗ꯭ꯔꯣ ꯇꯥꯏꯌꯦ ꯑꯩꯗꯣ ꯃꯤꯅ ꯋꯥ ꯑꯃ ꯍꯥꯏꯕ ꯀꯥꯟꯗꯀꯣ ꯑꯗꯨ ꯀꯩꯗꯧꯔꯒꯦ ꯑꯗꯨ ꯀꯩꯗꯧꯔꯒꯦ ꯑꯗꯨꯝ ꯍꯥꯏꯕ ꯃꯤꯅ ꯎꯁꯤꯠꯇꯦ ꯁꯤ ꯅꯨꯄꯤꯁꯦ
ꯀꯔꯤꯅꯣ ꯑꯣꯑꯣ
ꯃꯤꯅ ꯑꯃ ꯀꯩꯅꯣꯝꯃ ꯁꯤꯔꯤꯁꯇ ꯋꯥ ꯍꯥꯏꯔꯛ ꯀꯅꯤꯗꯅ ꯑꯥ ꯁꯤꯔꯦꯁꯇ ꯋꯥ ꯑꯃ ꯍꯥꯏꯔꯛꯄꯅꯦ ꯑꯗꯨ ꯀꯩꯗꯧꯔꯦ ꯑꯗꯣ ꯀꯩꯗꯧꯔꯒꯦ ꯑꯗꯨ ꯀꯩꯗꯧꯔꯒꯦꯕ ꯑꯩꯅ ꯑꯃꯨꯛ ꯍꯥꯏꯕꯗꯨ ꯃꯤꯅ ꯀꯌꯥꯃꯨꯛ ꯎꯁꯤꯠꯇꯕ ꯁꯤ ꯃꯤꯁꯦ
ꯍꯣꯡꯉꯣ ꯍꯣꯡꯉꯣ ꯍꯣꯡꯅꯉꯥꯏ ꯇꯧꯋꯣ ꯅꯨꯁꯤꯠꯇꯕꯁꯦ ꯌꯥꯝ ꯐꯗꯦ
ꯑꯩꯁ ꯈꯔꯁꯨ ꯎꯁꯤꯠꯇꯕ ꯇꯧꯗ꯭ꯔꯗꯤ
ꯎꯝ ꯑꯩ ꯇꯧꯗꯦ ꯍꯦ
ꯅꯪꯉꯣꯟꯗ ꯇꯧꯋꯦ ꯍꯥꯏꯗꯦꯗ ꯑꯩ
ꯑꯩꯗꯤ ꯐꯝꯃꯟꯗꯅꯀꯣ
ꯑꯩꯒꯤ ꯁꯝꯁꯦ ꯀꯩꯗꯧꯉꯩ ꯁꯥꯡꯒꯦꯔꯀꯣ
ꯁꯝ ꯇꯦꯟꯕꯒꯤꯅꯤ ꯑꯗꯨꯒꯤꯅꯦ ꯑꯉꯥꯡ ꯃꯆꯥ ꯃꯟꯅꯤꯗꯣ
ꯏꯁ ꯌꯥꯝ ꯅꯣꯛꯅꯤꯡꯉꯦ ꯁꯝ ꯁꯥꯡꯉꯗꯤ ꯑꯉꯥꯡ ꯃꯥꯥꯟꯂꯣꯏꯗꯕ
ꯎꯝ
ꯍꯅꯨꯕꯤ ꯃꯟꯗꯧꯕ
ꯑꯩꯌꯥ ꯑꯩ ꯁꯨꯔꯨ ꯁꯔꯥꯡ ꯂꯣꯏꯅ ꯅꯔꯦ